ꯍꯜꯂꯣ
ꯑꯥ ꯍꯜꯂꯣ
ꯍꯦꯂꯣ ꯇꯥꯏꯌꯦ ꯎꯃꯝ ꯍꯜꯂꯣ ꯇꯥꯗꯕ꯭ꯔꯣ ꯍꯜꯂꯣ ꯑꯣ ꯇꯥꯗꯕ꯭ꯔꯥ ꯈꯜꯂꯨꯔꯦ ꯍꯣꯏ ꯀꯔꯤ ꯇꯧꯕꯅꯣ ꯑꯣ ꯅꯦꯕꯥꯛ ꯅꯨꯡꯉꯥꯏꯇꯕꯤꯔꯣ ꯎꯝ ꯎꯝ ꯎꯝ ꯀꯨꯏ ꯇꯧꯕꯤꯔꯤꯕ꯭ꯔꯣ ꯚꯩꯌꯥ ꯑꯣ ꯆꯂꯣꯗ ꯑꯥꯎꯄꯒꯦ ꯔꯥꯎ ꯄ꯭ꯂꯤꯁ ꯑꯣ ꯑꯩꯕꯨꯥ ꯐꯜꯨꯡꯕ ꯑ ꯩꯌꯥ
ꯍꯥ
ꯍꯣꯏ ꯈꯔ ꯀꯃꯥꯏꯅ ꯇꯧꯔꯤ ꯑꯗꯨꯒꯤ
ꯑ
ꯃꯅꯤꯡꯒꯤꯗꯣ ꯈꯔ ꯂꯥꯡꯕ ꯃꯥꯜꯂꯦ ꯑꯗꯨꯗꯩꯅꯦꯗ
ꯅꯥ ꯄꯪꯕꯅꯦ ꯃꯣꯏꯁꯦ ꯃꯤꯅ ꯍꯥꯏꯕꯁꯨ ꯇꯥꯗꯦ ꯑꯩꯈꯣꯏ ꯑꯗꯨꯝ ꯃꯤ ꯃꯌꯥꯝ ꯂꯩꯔꯤ
ꯅꯃꯥꯟꯅꯕꯤꯁꯤꯡꯔꯣ
ꯍꯣꯏ
ꯎꯝ ꯇꯥꯝꯄꯥꯗ ꯂꯩꯕꯅꯦ ꯀꯣꯂꯦꯖꯀꯨꯝꯕ ꯀꯥꯔꯒꯀꯣ ꯍꯣꯁꯇꯦꯜꯒ ꯑꯗꯨꯒꯤ ꯃꯤ ꯌꯥꯝꯕꯤꯌꯦꯀꯣ ꯍꯦꯅ ꯄꯁꯦ ꯍ
ꯑꯣ ꯆꯪ
ꯑꯗꯨꯒꯤ ꯍꯩꯅꯔꯁꯨ ꯅꯀꯣꯡ ꯆꯪꯅꯗꯕꯗꯨ
ꯑꯗꯨꯏꯗꯤ ꯍꯣꯏ ꯑꯗꯨꯏꯗꯤ ꯈꯔ ꯂꯥꯡꯕꯅꯦꯗ ꯃꯍꯧꯁꯥꯅꯦꯗꯤ ꯑꯩꯁꯨ ꯍꯣꯁꯇꯦꯜꯗ ꯈꯔ ꯂꯩꯔꯛꯄꯩ ꯈꯪꯉꯦꯗ
ꯍꯅꯦ ꯁꯨ ꯇꯗꯗꯨ ꯇꯨ ꯃꯅꯅꯥꯈꯣꯏ ꯀꯌꯥ ꯀꯗꯗꯣ ꯍꯥꯏ ꯉꯁꯤ ꯀꯥꯔꯤꯕꯅꯦ ꯉꯁꯤꯕꯨꯗꯤ ꯆꯠꯇ꯭ꯔꯦ ꯎꯝ ꯁꯦꯀꯦꯟ ꯍꯟꯗ ꯂꯣꯏꯈ꯭ꯔꯅꯦ
ꯑꯣ
ꯑꯗꯨꯗꯤ ꯗꯗꯥ ꯀꯧꯔꯛꯄ ꯇꯥꯔꯦꯅꯦ ꯑꯩꯉꯣꯟꯗ
ꯍꯣꯏ ꯅꯪꯗꯤ ꯂꯣꯏꯔꯝꯈꯩꯅꯤꯅꯦꯀꯣ
ꯑꯂꯣꯔꯦ
ꯑꯣ ꯍꯧꯖꯤꯛꯇꯤ ꯀ꯭ꯔꯤ ꯇꯧꯔ ꯂꯩꯕ꯭ꯔꯣ
ꯑꯩꯁꯦ ꯄꯥꯔꯠ ꯇꯥꯏꯝ ꯆꯠꯂꯤ ꯑꯗꯨꯒ ꯀꯣꯆꯤꯡꯁꯨ ꯑꯃ ꯂꯧꯔꯤ ꯑꯗꯨꯒ ꯂꯧꯔꯒ ꯂꯩꯕ
ꯑꯣ ꯐꯔꯦ ꯐꯔꯦ
ꯑꯗꯨꯝ ꯐꯕꯅꯦ ꯍꯥꯏꯇꯥꯔꯦꯅꯦ ꯍꯟꯗꯛꯇꯤ ꯂꯣꯏꯔꯦ ꯋꯥꯔꯜ ꯀꯞ ꯌꯦꯡꯂꯒ ꯑꯣꯀ ꯌꯦꯡꯉꯒ ꯊꯕꯛ ꯆꯠꯊꯣꯛꯄꯒ ꯀꯣꯆꯤꯡ ꯆꯠꯄꯒ ꯁꯤꯔꯦ
ꯃꯣꯏꯣꯏꯒꯤ
ꯄꯨꯡ ꯄꯨꯡ ꯇꯔꯨꯛ ꯀꯨꯃ ꯉꯛꯇꯅꯦ ꯌꯨꯝꯗ ꯂꯩꯔꯤꯁꯦ ꯑꯌꯥꯝꯕ ꯊꯕꯛꯇ ꯃꯐꯝꯗ ꯂꯩꯔꯦ ꯍꯥꯏꯔꯤꯅꯦ
ꯑꯆꯥ ꯑꯆꯥ ꯑꯥꯥ
ꯆꯥꯛꯇꯤ ꯆꯥꯔꯕꯣ
ꯍꯣꯏ ꯆꯥꯔꯦ ꯅꯪꯗꯤ
ꯁꯤ ꯆꯥꯗꯣꯏꯗ ꯂꯣꯏꯕꯗ ꯉꯥꯏꯔꯤꯗ ꯑꯩ ꯆꯥꯛ ꯊꯣꯡꯕ ꯂ ꯆꯥꯛ ꯊꯣꯡꯕ ꯂꯣꯏꯕꯗ ꯉꯥꯏꯔꯦ
ꯑꯣ ꯏꯊꯟꯗ ꯂꯩꯕ꯭ꯔꯣ
ꯎꯝ ꯑꯩ ꯏꯊꯟꯇ ꯂꯩꯌꯦ
ꯑ
ꯊꯟꯗ ꯂꯩ ꯑꯗꯨ ꯑ ꯔꯕꯔ ꯣꯔꯤꯡꯁꯨꯨꯋꯗ
ꯍꯣꯏ ꯍꯣꯏ ꯑꯩꯗꯨꯕꯨꯗꯤ ꯎꯝ
ꯃꯔꯛ ꯃꯔꯛꯇ ꯏꯊꯟꯇ ꯂꯩꯕꯁꯦ ꯅꯨꯡꯉꯥꯏꯕ ꯌꯥꯎꯋꯦ ꯑꯗꯨ ꯑꯣꯏꯔꯁꯨ ꯑ ꯅꯥꯕ ꯈꯣꯠꯄ ꯊꯣꯛꯄ
ꯍꯣꯏ ꯃꯨ ꯀ ꯋꯥꯕꯣ ꯀꯣ
ꯑꯃꯨꯛ ꯋꯥꯏ ꯑꯗꯣ ꯑꯦꯠꯂꯤꯁ ꯃꯤ ꯑꯃ ꯂꯩꯔꯗꯤ ꯀꯝꯐꯣꯔꯠ ꯇꯧꯕꯤꯅꯤꯡꯉꯥꯏ ꯂꯩꯌꯦꯗꯅꯀꯣ
ꯍꯣꯏ ꯍꯣꯏ ꯑꯗꯨꯕꯨꯗꯤ ꯎꯝ ꯅꯨꯡꯉꯥꯏꯇꯝꯅꯤ ꯏꯊꯟꯇ ꯂꯩꯕꯁꯨ
ꯎꯝ ꯑꯗꯨꯝ ꯍꯩꯅꯔꯛꯑꯦꯗ ꯑꯗꯨꯝ ꯏꯊꯟꯇ ꯑꯗꯨꯝ ꯂꯩꯔꯛꯄꯩꯀꯣ
ꯍꯣꯏ ꯍꯣꯏ
ꯆꯍꯤ ꯀꯌꯥꯔ ꯑꯣꯏꯔꯦ ꯑꯗꯨꯝ ꯏꯊꯟꯇ ꯂꯩꯔꯛꯄꯩ ꯑꯗꯨꯝ ꯍꯩꯗꯔꯥꯑꯗ
ꯑꯥ
ꯅꯣꯏ ꯍꯣꯁꯇꯦꯜꯗꯗꯤ ꯀꯔꯤ ꯃꯊꯦꯜ ꯆꯥꯔꯒꯦ ꯉꯁꯤꯗꯤ
ꯉꯁꯤꯗꯤ ꯉꯥꯒ ꯏꯔꯣꯝꯕ ꯆꯥꯏꯑꯌꯦ
ꯑꯩꯁ ꯌꯥꯝ ꯍꯥꯎꯅ ꯆꯥꯔꯝꯕꯅꯦ ꯉꯁꯤꯁꯦ ꯉꯥ ꯆꯥꯕꯕꯖꯦ ꯃꯤ ꯌꯥꯝꯃꯦꯅꯦ
ꯑꯆꯥ ꯑꯣꯏꯔꯝꯗꯧ ꯃꯥꯜꯂꯦ
ꯑꯍꯦ ꯍꯥꯏꯕꯗꯤ ꯑꯩꯅ ꯍꯪꯕꯗ ꯉꯥ ꯆꯥꯕꯖꯤ ꯃꯤ ꯌꯥꯝꯃꯦꯕ
ꯑ ꯑ ꯑꯗꯨ ꯃꯥꯅꯦ ꯉꯁꯤꯁꯦ ꯅꯣꯡꯁꯨ ꯆꯨꯕꯅꯤꯅꯥꯀꯣ
ꯑꯥ
ꯃꯥꯅꯦ ꯃꯥ ꯀꯨꯛ ꯂꯩꯌꯦ ꯍꯣꯏ ꯍꯣꯏ ꯑꯗꯨ ꯅꯨꯃꯤꯠ ꯇꯥꯕ ꯎꯝ
ꯑꯩꯁ ꯌꯥꯝ ꯍꯥꯎ ꯍꯥꯎꯅ ꯆꯥꯕ ꯃꯥꯜꯂꯦꯗ
ꯍꯥꯎꯌꯦ ꯉꯥꯁꯤꯒꯤꯗꯤ
ꯑꯗꯣ ꯑꯩ ꯍꯞꯇꯥ ꯑꯃꯗ ꯉꯥ ꯉꯥꯡꯒꯁ ꯁꯥꯒ ꯅꯨꯃꯤꯠ ꯀꯌꯥ ꯀꯌꯥ ꯆꯥꯔꯒꯦ
ꯑ ꯃꯍꯧꯁꯥꯅꯥ ꯑꯩꯈꯣꯏꯁꯦ ꯊꯔꯁꯗꯦ ꯊꯔꯁꯗꯦꯒ ꯁꯟꯗꯦ ꯁꯥ ꯁꯥꯒꯨꯝꯕ ꯑꯗꯨꯝ ꯁꯥ ꯌꯦꯟꯁꯥꯡꯗ ꯆꯥꯕꯅꯦꯕ ꯑꯇꯣꯞꯄꯗꯤ ꯄꯥꯛ ꯆꯥꯗꯦꯕꯗꯨ ꯃꯔꯛ ꯃꯔꯛꯇ ꯉꯥ ꯆꯥꯅꯤꯡꯕ ꯀꯥꯟꯗ ꯄꯤꯖꯕꯀꯣ
ꯑꯣ ꯑꯣ
ꯑꯗꯨꯃꯥꯏ ꯇꯧꯕ ꯉꯥꯁꯨ ꯆꯥꯗꯕ ꯃꯤ ꯂꯩ ꯑꯇꯣꯞꯄ ꯁꯥꯁꯨ ꯆꯥꯗꯕ ꯂꯩ ꯑꯗꯨꯒꯤ ꯑꯌꯥꯝꯕꯗꯤ ꯌꯦꯟꯅ ꯑꯣꯏꯅ ꯆꯥꯕꯈꯣꯏꯗꯣ
ꯑꯥ ꯑꯥ ꯇꯧꯕꯅꯦꯗ ꯅꯨꯄꯤꯁꯤꯡꯒꯤꯗꯤ ꯑꯌꯥꯝꯕ ꯅꯣꯔꯃꯦꯜ ꯃꯤꯅ ꯂꯣꯏ ꯆꯥꯅꯕ ꯌꯦꯟꯗꯣ ꯑꯣꯏꯅ ꯇꯧꯕꯗꯅ ꯐꯕꯅꯦꯗ
ꯍꯣꯏ ꯆꯥꯗꯕ ꯆꯥꯕ ꯌꯥꯝ ꯃꯣꯏ ꯑꯣꯏꯅꯕꯒꯤꯀꯣ ꯅꯨꯡꯉꯥꯏꯇꯕ ꯑꯃꯨꯛꯀ
ꯍꯣꯏ ꯄꯣꯛ ꯆꯥꯗꯕꯖꯨ ꯌꯥꯎꯋꯦ ꯑꯗꯨꯗꯒꯤ ꯉꯥ ꯆꯥ ꯇꯧꯁꯨ ꯌꯥꯎꯋꯦ ꯑꯁ ꯌꯥꯝ ꯂꯨꯏꯗ
ꯑꯗꯨꯒꯤ ꯐꯔꯛ ꯇꯥꯕꯩꯌꯦ ꯎꯝ ꯅꯣꯏꯃꯥ ꯆꯥꯗꯦ
ꯀꯟꯕ ꯀꯔꯤ ꯆꯥꯗꯕ ꯂꯩꯒꯦ
ꯑꯍꯥꯝ ꯆꯥꯗꯕꯤꯗꯤ ꯌꯥꯝꯃꯦꯗ ꯆꯥꯕꯅ ꯈꯖꯤꯛ ꯈꯛꯇ ꯑꯣꯏꯦ
ꯍꯥꯏꯔꯛꯑꯣꯅꯦ ꯌꯦꯡꯒꯦꯅꯦ
ꯍꯥ ꯍꯥ ꯍꯥ ꯆꯥꯕꯈꯣꯏꯁꯦ ꯌꯦꯟ ꯆꯥꯏꯌꯦ ꯉꯥ ꯆꯥꯏꯌꯦ ꯑꯗꯨꯒ ꯁꯟ ꯑꯣꯛ ꯁꯤ ꯉꯥꯛꯇꯅꯦ
ꯑꯇꯩꯗꯤ ꯆꯥꯗ꯭ꯔꯦ
ꯆꯩꯗꯤ ꯆꯥꯗ꯭ꯔꯦ ꯍꯣꯏ
ꯍꯥꯃꯦ ꯍꯥꯃꯦꯡꯒꯨꯝꯕ ꯆꯥꯗ꯭ꯔꯣ
ꯑꯪ ꯆꯥꯗꯦ ꯗꯨꯒꯨꯝꯕ
ꯀꯩꯗꯧꯔꯤꯅꯣ
ꯇꯨꯒꯨꯠꯆꯕ ꯖꯥꯠꯅꯦ
ꯏꯁ ꯍꯥꯃꯦꯡꯗꯨꯕꯨ ꯇꯀꯨꯠꯆꯩ ꯒꯥꯏꯅ ꯃꯤ ꯀꯩꯅꯣ ꯒ꯭ꯔꯥꯁ ꯈꯛ ꯆꯥꯔꯒ ꯍꯤꯡꯕꯗꯨꯕꯨ
ꯈꯪꯗꯦ ꯑꯩꯗꯤ ꯍꯩꯅꯗꯦ ꯇꯨꯀꯨꯠꯆꯕ ꯉꯥꯅꯨ ꯐꯥꯎꯁꯨ ꯃꯥ ꯌꯦꯔꯨꯝ ꯆꯥꯗꯦ ꯑꯦ ꯉꯥꯅꯨꯁꯨ ꯆꯥꯗꯦ
ꯑꯦ ꯅꯪꯖꯤꯗꯤ ꯑꯇꯣꯞꯇꯣꯞꯄꯅꯤꯅꯦ ꯇꯧꯔꯝꯃꯤꯁꯤꯗꯤ
ꯌꯥꯝ ꯑꯗꯨꯒꯤ ꯑꯗꯨꯝ ꯆꯩꯒꯟꯕꯀꯣ ꯏꯃꯨꯡꯈꯣꯏꯅꯁꯨ ꯄꯪꯃꯜꯂꯦ ꯍꯩꯔꯒ ꯍꯣꯏ ꯆꯥꯗꯦ
ꯀꯔꯤꯒꯤꯅꯣ ꯉꯥꯅꯨꯖꯤꯅ ꯃꯁꯛ ꯊꯤꯕꯩꯔꯣ
ꯈꯪꯗꯦ ꯑꯗꯨꯝ ꯂꯣꯏꯃꯌꯥꯝꯕ ꯑꯇꯣꯞꯄ ꯈꯣꯏ ꯌꯥꯝ ꯇꯨꯀꯨꯠꯆꯩꯌꯦ
ꯏꯁ ꯑꯩꯅ ꯊꯣꯡꯕꯤꯕꯗ ꯐꯖꯅ ꯆꯥꯒꯗꯕꯅꯤꯅꯦ ꯅꯪ
ꯍꯩ ꯑꯩ ꯉꯥꯅꯨꯃꯛꯇꯤꯀꯣ ꯑꯠꯁ ꯍꯥꯎꯋꯦꯅ ꯃꯗꯨꯝ ꯑꯩꯅ ꯆꯥꯗꯕꯩ ꯁꯨꯛꯌꯦꯡ ꯌꯦꯡꯗ꯭ꯔꯦ ꯑꯩ ꯆꯥꯗ꯭ꯔꯗꯤ ꯃꯅꯥꯛꯇꯐꯥꯎ ꯐꯝꯗꯦ ꯆꯥꯛ ꯆꯥꯃꯤꯟꯅꯗꯦ ꯏꯃꯨꯡ ꯈꯣꯏꯒ ꯑꯗꯨꯃꯥꯏ ꯇꯧꯔꯗꯤ
ꯉꯥ ꯉꯥꯅꯨꯗꯤ ꯀꯩꯝꯇ ꯑ ꯑꯃꯣꯠ ꯑꯃꯣꯠꯄ ꯆꯥꯗꯦꯗ ꯌꯥꯝ ꯁꯦꯡꯅ ꯆꯥꯏꯗꯨꯕꯨ
ꯈꯪꯗꯦ ꯌꯦꯡꯕꯗ ꯑꯗꯨꯝ ꯇꯨꯀꯨꯠꯆꯕ ꯑꯃ ꯂꯩꯌꯦ ꯁꯨꯛꯆꯥ ꯆꯥꯅꯤꯡꯗꯦ ꯆꯥꯗꯕ ꯍꯣꯏꯗꯣ ꯎꯝ ꯆꯥꯗꯕ ꯁꯥꯍꯣꯏ ꯎꯋꯦ ꯑꯗꯨꯝ ꯃꯤꯅ ꯆꯥꯕ ꯎꯔ‌ꯦ ꯑꯗꯨꯝ ꯀꯝꯃ ꯑꯣꯅꯤꯡꯕ ꯐꯥꯎꯕꯗꯨꯏ ꯅꯨꯡꯉꯥꯏꯇꯕ
ꯑꯗꯨꯅ ꯀꯔꯤ ꯀꯔꯥ ꯈꯖꯤꯛ ꯇꯧꯔꯁꯨ ꯁꯨꯡꯂꯧ ꯂꯩꯇꯕꯅꯦ ꯃꯤꯅ ꯑꯗꯨꯝꯕ ꯆꯥꯔꯗꯤ
ꯑꯩꯗꯤ ꯆꯥꯗꯕ ꯂꯩꯇꯦ ꯑꯃꯇ
ꯃꯥꯎꯗꯤ ꯐꯩꯌꯦꯀꯣ ꯂꯣꯏꯃꯛ ꯆꯥꯕ ꯍꯥꯏꯕꯁꯦ
ꯑꯦ ꯑꯦꯂꯔꯖꯤꯖꯨ ꯑꯝꯇ ꯂꯩꯇꯦꯕ ꯑꯩꯗꯤ
ꯑꯁꯥ ꯐꯩꯌꯦ
ꯑꯗꯨꯒꯤ ꯃꯤꯅ ꯀꯩꯅꯣꯝꯃ ꯄꯤꯕꯤ ꯆꯥꯃꯤꯟꯅꯔꯁꯦ ꯍꯥꯏꯔꯁꯨ ꯑꯗꯨꯝ ꯀꯥꯏꯕ ꯑꯝꯇ ꯂꯩꯇꯦꯕ ꯂꯣꯏ ꯆꯥꯕꯅꯤꯅ
ꯑꯥ
ꯑꯝ ꯂꯩꯇꯦꯕ
ꯑꯃꯔꯣꯝꯗꯗꯤ ꯐꯩꯌꯦ ꯂꯣꯏꯃꯛ ꯆꯥꯕ ꯍꯩꯕꯁꯦ
ꯎꯝ
ꯄꯪꯆꯥ ꯆꯥꯕꯁꯦ ꯐꯩꯌꯦ ꯑꯃꯔꯣꯝꯗꯤ
ꯑꯗꯨꯅꯦ ꯀꯥꯏꯗꯒꯤ ꯉꯥꯅꯨ ꯆꯥꯗ꯭ꯔꯗꯤ ꯑꯁ ꯑꯗꯨꯛ ꯍꯥꯎꯕꯗꯨꯕꯨ ꯎꯇꯤ ꯇꯧꯔꯗꯤ
ꯑꯁ ꯑꯩꯉꯣꯟꯗ ꯏꯃꯨꯡ ꯈꯣꯏꯅ ꯂꯣꯏꯅ ꯆꯥꯍꯟꯒꯦꯒ ꯇꯧꯔꯤꯕꯅꯦ ꯃꯅꯝꯗ ꯑꯗꯨꯝ ꯑꯩꯅ ꯎꯗꯕ ꯁꯥꯗ ꯆꯥꯗꯕ ꯑꯩꯅ ꯃꯤꯠꯅ ꯎꯗ꯭ꯔꯗꯤ ꯁꯨꯡꯆꯥ ꯆꯥꯗ꯭ꯔꯦ ꯑꯩ
ꯑꯗꯨꯗꯤ ꯕꯖꯥꯔ
ꯀꯩꯔꯤ ꯍꯥꯏꯗꯤ ꯃꯣꯏꯗꯣ ꯑꯩꯉꯣꯟꯗ ꯑꯗꯨꯝ ꯆꯥꯍꯟꯅꯉꯥꯏꯒꯤ ꯂꯣꯠꯅ ꯍꯣꯠꯅꯕꯗꯣ
ꯑꯣ
ꯍꯥ
ꯑꯗꯨꯗꯤ ꯕꯖꯥꯔꯕꯧ
ꯕꯖꯥꯔ ꯆꯠꯂꯁꯨ ꯍꯣꯏ ꯑꯗꯨꯝ ꯃꯦꯟ ꯆꯠꯂꯒ ꯑꯗꯨꯝ ꯕꯣꯏꯂꯔꯒꯨꯝꯕꯗꯤ ꯑꯗꯨꯝ ꯀꯃꯥꯏ ꯇꯧꯒꯅꯤꯅꯥꯏ ꯉꯥꯅꯨ ꯌꯥꯎꯗꯕ ꯃꯐꯝꯗꯨ
ꯑꯥ
ꯕꯣꯏꯂꯔꯒꯨꯝꯕ ꯉꯥꯒꯨꯝꯕ ꯌꯣꯟꯕ ꯃꯐꯝ ꯈꯛꯇ ꯂꯧꯕꯅꯦ
ꯌꯥꯝ ꯂꯨꯢꯍꯦ
ꯅꯪ ꯌꯨꯝ ꯄꯥꯜꯂꯀꯥꯟꯗ ꯐꯖꯅ ꯁꯦꯜꯐ ꯁꯔꯚꯤꯁ ꯇꯧꯕꯤꯕ ꯇꯥꯔꯦ
ꯑꯥ
ꯅꯪ ꯅꯪꯒꯤ ꯅꯨꯄꯥꯅ ꯅꯠꯇ꯭ꯔꯗꯤ ꯑ ꯑꯦ ꯅ ꯅꯠꯇ꯭ꯔꯗꯤ ꯌꯥꯔꯔꯣꯏ ꯁ ꯁ꯭ꯄꯤꯁꯦꯜ ꯁ꯭ꯄꯤꯁꯦꯜ ꯁ꯭ꯄꯤꯁꯦꯜ ꯀ꯭ꯌꯥꯔ ꯂꯧꯕꯤꯕ ꯇꯥꯔꯦ
ꯑꯗꯨꯅ‌ꯦ‌ ꯅꯠꯇꯔꯥꯗꯤꯀꯣ ꯎꯄꯥꯏ ꯂꯩꯇ꯭ꯔꯦ ꯁꯥꯎꯔꯒ ꯐꯨꯅꯕ ꯇꯥꯕ ꯑꯗꯨꯃꯥꯏ ꯇꯧꯗꯔꯥꯗꯤ
ꯏꯁꫭꯔ ꯀꯦꯌꯔ ꯂꯧꯕꯤꯅꯤꯉꯥꯏ ꯃꯤ ꯊꯤꯕ ꯇꯥꯔꯦꯅꯦꯍꯥ
ꯀꯔꯤ ꯑ ꯍꯣꯏ ꯑꯗꯨꯃꯥꯏꯅ ꯍꯥꯏꯕ ꯇꯥꯔꯦ ꯎ ꯍꯣꯏ ꯆꯠꯂꯔꯣꯏ
ꯀꯩ ꯇꯧꯔꯝꯗꯣꯏꯅꯣ
ꯎꯝ ꯍꯣꯏ ꯁꯤꯗ ꯑꯩꯈꯣꯏ ꯑꯗꯨꯝ ꯐꯝꯃꯒ ꯑꯗꯨꯗꯣ ꯁꯥꯟꯅꯔ ꯂꯩꯕꯅꯦ ꯑꯩꯈꯣꯏꯁꯦ ꯑꯗꯨꯒꯤ ꯈꯔ ꯂꯥꯡꯕꯀꯣ ꯉꯁꯥꯏ ꯑꯗꯨꯝ ꯍꯣꯏ
ꯗ꯭ꯔꯃꯥꯒꯨꯝꯕꯗ ꯌꯦꯡꯗ꯭ꯔꯣ
ꯑꯨꯝ ꯑꯗꯨꯒꯨꯝꯕ ꯌꯦꯡꯗꯦꯗ ꯑꯗꯨ ꯑꯦ ꯎꯝ ꯌꯦꯡꯗꯦ ꯑꯗꯨꯒꯨꯝꯕ
ꯑ ꯅꯪꯁꯦ ꯇꯣꯞ ꯇꯣꯞꯄꯅꯦ ꯑꯩꯅ ꯊꯦꯡꯅꯔꯤꯁꯦ
ꯃꯤꯒꯥ ꯆꯥꯅꯗꯦ ꯑꯩ
ꯉꯥꯅꯨꯁꯨ ꯆꯥꯔꯝꯗꯦ ꯑꯗꯨꯒ ꯑꯗꯨꯝ ꯍꯥꯏꯕꯗꯤ ꯅꯨꯄꯤ ꯑꯌꯥꯝꯕꯅ ꯗ꯭ꯔꯃꯥꯒꯨꯝꯕ ꯌꯦꯡꯉ
ꯍꯣꯏ ꯊꯥꯎ ꯁꯥꯗꯦꯗ ꯑꯩ ꯑꯗꯨꯒꯨꯝꯕ ꯕꯤꯠ ꯂꯩꯇꯦ ꯐꯦꯡ ꯉꯥꯛꯇꯕꯨ
ꯅꯪꯒꯤ ꯄꯥꯔꯁꯅꯦꯜꯂꯤꯇꯤꯁꯤ ꯌꯥꯝ ꯇꯣꯞ ꯇꯣꯞꯄꯅꯤꯅꯦ
ꯌꯥꯝ ꯐꯩ ꯑꯗ ꯐꯠꯇꯦ ꯍꯥꯏꯕ ꯅꯠꯇꯦꯀꯣ
ꯍꯣꯢ ꯍꯣꯢ ꯎꯝ ꯎꯝ
ꯍꯨꯝ
ꯄꯒ ꯃꯥꯏ ꯑꯗꯨ
ꯌꯥꯝ ꯐꯩꯗ
ꯑ ꯀꯔꯤ ꯇꯧꯒꯦꯔꯣ ꯅꯪꯗꯤ ꯉꯁꯤꯗꯤ ꯎ
ꯑꯩ ꯄꯨꯡ ꯇꯔꯥꯃꯥꯊꯣꯏꯗ ꯊꯕꯛ ꯆꯠꯊꯣꯛꯀꯅꯤ
ꯑꯣ ꯇꯔꯥꯃꯊꯣꯏ ꯏꯂꯚꯦꯟꯗ
ꯎꯝ ꯑꯦꯂꯕꯦꯟ ꯅꯪꯅꯕ ꯆꯠꯀꯗꯣꯏꯅꯤ
ꯑꯣ
ꯆꯥꯛꯁꯨ ꯆꯥꯗ꯭ꯔꯦ ꯍꯧꯖꯤꯛ ꯆꯥꯛ ꯆꯥꯔꯒ ꯆꯠꯂꯗꯣꯏꯅꯦ
ꯑꯣ ꯐꯩꯌꯦ ꯐꯩꯌꯦ ꯀꯩꯅꯣ ꯇꯧ
ꯎꯝ ꯇꯥꯎꯒꯗꯧꯅꯤ
ꯎꯝ ꯌꯥꯝ ꯐꯩꯌꯦ ꯇꯨꯏꯁꯟ ꯀꯣꯆꯤꯡ ꯆꯠꯄ ꯆꯠꯄ꯭ꯔꯣ ꯅꯪ
ꯀꯣꯆꯤꯡꯁꯨ ꯆꯠꯂꯦ ꯑꯗꯨꯒ ꯊꯕꯛꯁꯨ ꯆꯠꯄ
ꯑꯅꯤꯃꯛ
ꯍ ꯇꯥꯏ ꯑꯣ ꯑꯣ ꯄꯨꯡ ꯀ ꯑꯋꯥꯏꯗ ꯆꯠꯅꯉꯥꯏꯕ ꯅꯪꯉꯦꯀꯣ ꯇꯤꯟꯗꯨꯗꯤ
ꯕꯣꯔꯗꯤꯡꯗ ꯂꯧꯕꯅꯦꯕ ꯑꯗꯣ ꯉꯁꯤꯁꯦ ꯑꯩ ꯆꯠꯇ꯭ꯔꯕ
ꯑꯆꯥ ꯑꯆꯥ ꯐꯌꯦ ꯐꯩꯦ
ꯃꯣꯔꯅꯤꯡꯗ ꯀꯣꯆꯤꯡ ꯆꯠꯂꯒ ꯏꯚꯤꯅꯤꯡꯗ ꯊꯕꯛ ꯆꯠꯄ
ꯑꯣ ꯐꯩꯌꯦ ꯀꯟꯅ ꯍꯣꯠꯅꯒꯗꯧꯕꯅꯤ
ꯍꯣꯠꯅꯥꯀꯗꯕꯅꯤ ꯍꯣꯠꯅꯀꯥꯗꯕꯅꯤ
ꯎꯝ ꯑꯥ ꯐꯩ ꯋꯥꯗꯤ ꯋꯥꯔꯝꯅꯤꯅꯦ ꯀꯣ
ꯑꯁ ꯋꯥꯕꯅ ꯑꯩ ꯂꯣꯏꯔꯦ ꯋꯥꯔꯜ ꯀꯞꯀ ꯑꯃꯨꯛ ꯌꯦꯡꯉꯗꯤꯀꯣ ꯁꯤꯔꯕꯅꯦ ꯑꯗꯨꯒꯤ ꯇꯨꯝꯕꯒ ꯄꯦꯟꯗꯕꯅꯦꯕ
ꯑꯥ ꯑꯥ
ꯎꯏꯔꯒ ꯂꯩꯕꯅꯤꯅꯦ
ꯑꯁ ꯋꯥꯔꯜ ꯀꯞꯈꯣꯏꯁꯨ ꯀꯩꯅ ꯈꯥꯏꯌꯦꯡꯅꯦ ꯃꯈꯣꯏꯁꯦ ꯑꯥ ꯄꯨꯡ ꯕꯥꯔꯣꯒ ꯑꯃꯒ ꯑꯅꯤꯒ ꯄꯤꯕꯒꯤ
ꯇꯥꯏ ꯃꯤ ꯂꯩ ꯌꯥꯝ
ꯇꯂꯦ ꯑꯗꯨꯅꯦ ꯃꯤꯒꯤ ꯇꯨꯝꯕ ꯇꯥꯏꯃꯤꯡꯗꯅ ꯃꯣꯏ ꯁꯅꯔ ꯂꯩ
ꯅꯪꯗꯤ ꯌꯦꯡꯗ꯭ꯔꯣ
ꯑꯩꯗꯤ ꯑꯩꯒꯤ ꯇꯥꯗ꯭ꯔꯗꯤ ꯌꯦꯡꯗꯦꯗꯅ
ꯅꯪꯗꯦ ꯅꯪꯤꯟ ꯀ꯭ꯔꯝꯕꯟ
ꯍ ꯌꯥꯔ ꯄꯁꯨꯕꯤꯗꯨ
ꯑꯣ ꯑꯦ ꯍꯣꯔꯦꯟ ꯂꯩꯔꯦ ꯑꯗꯨꯗꯤ
ꯍꯣꯏ ꯉꯁꯤ